ꯑ ꯍꯜꯂꯣ
ꯇꯕꯔꯣ ꯎ ꯅ ꯃꯃꯤ ꯑꯃ ꯁꯗ ꯉꯥꯎꯍꯧꯔꯦ ꯊꯣꯏꯗꯦ ꯆꯤꯟꯗꯦ
ꯍꯣꯏ ꯅꯤꯡ ꯅꯤꯡ ꯉꯥꯏꯇꯕ ꯃꯊꯛ ꯀꯥ ꯈꯛ ꯀꯩꯥ ꯍꯥꯜꯂꯣ ꯍꯣꯔꯦꯟ ꯅꯨꯡꯉꯥꯏꯇꯣꯏꯦ ꯅꯨꯡꯉꯥꯏꯇꯣꯏꯕ ꯀꯧ
ꯀꯁ ꯇꯧꯔꯣꯏꯗ ꯑꯗꯨꯝ ꯌꯥꯕ꯭ꯔ ꯀꯩꯅꯣ ꯇꯧꯗ꯭ꯔꯕꯗꯤ
ꯁꯤꯅ ꯑꯅꯧꯕ ꯑꯃꯅꯦ ꯑꯃ ꯑꯃ ꯑꯩꯅ ꯀꯩꯅꯣꯗꯣ ꯏꯌꯥꯔꯇꯦꯜꯗꯣ ꯑꯗꯨꯒꯤꯅꯦ
ꯍꯅꯒꯤꯗꯣ ꯑꯣ ꯑꯗꯣ ꯀꯨꯏꯗ꯭ꯔꯤ ꯀꯨꯏꯔꯝꯃꯤꯔꯣꯢ ꯁꯤꯃꯗꯤ ꯑꯗꯨꯗꯤ
ꯀꯨꯏꯗ꯭ꯔꯤ ꯀꯣꯜ ꯑꯅꯤ ꯑꯍꯨꯝ ꯈꯛꯇ ꯁꯨꯔꯤꯗ ꯀꯩꯁꯨ ꯌꯥꯝ ꯌꯥꯝꯗ꯭ꯔꯤ
ꯎꯝ ꯍꯣꯏꯅꯦ ꯑꯩꯒꯗꯤ ꯑꯩꯒꯗꯤ ꯑꯍꯥꯟꯕ ꯑꯃꯅꯦꯕ ꯎꯝ ꯆꯔꯦ ꯆꯔꯦ ꯍꯋꯥꯏꯖꯥꯠ ꯂꯣꯏꯕ ꯂꯩꯔꯝꯅꯤ
ꯑꯣ ꯀꯩ ꯃꯊꯦꯜ ꯆꯥꯔꯕ
ꯆꯤꯟꯁꯤ ꯏꯔꯣꯟꯕ ꯑꯃ ꯇꯧꯔꯦ ꯍꯋꯥꯏ ꯑꯗꯨꯒ ꯀꯩꯅꯣ ꯉꯁꯥꯏ ꯉꯥ ꯑꯇꯤ ꯈꯔ ꯐꯥꯕꯗꯣ ꯉꯧꯔ ꯇꯣꯞ ꯇꯣꯞ ꯇꯣꯞꯀꯨꯝꯕꯩꯨꯝ ꯇꯧꯔꯒ ꯑꯗꯨꯃꯒ ꯇꯧꯁꯤꯟꯕꯅꯤ
ꯎꯝ ꯀꯩꯅꯣꯗꯤ ꯑ ꯉꯁꯥꯏ ꯉꯥꯏꯍꯥꯛ ꯀꯌꯥꯝ ꯐꯥꯒꯦ ꯅꯣꯏ ꯀꯔ ꯀꯥꯟꯗ ꯊꯥꯔꯨꯏꯅꯣ ꯈ꯭ꯋꯥꯏ
ꯑꯩ ꯐꯥ ꯊꯥ ꯍꯩꯇꯦꯗ ꯌꯥꯝ ꯇꯣꯏꯅ ꯐꯥꯗꯦꯗ ꯑꯍꯥꯟꯕ ꯉꯁꯤ ꯃꯤꯁꯨ ꯌꯥꯝ ꯐꯅꯗꯦꯕ ꯉꯁꯤꯁꯨ ꯑꯇꯩꯃꯩꯅ ꯉꯔꯥꯡ ꯈꯔ ꯐꯥ ꯃꯥꯜꯜꯂꯦ ꯑꯗꯨꯃꯥꯏ ꯍꯥꯏ ꯉꯁꯤꯗꯤ ꯌꯥꯝ ꯐꯥꯗꯦ
ꯎꯝ ꯑꯩꯗꯤꯣ ꯉꯁꯥꯏ ꯂꯥꯛꯇꯤ ꯂꯥꯛꯅꯤꯡꯕ ꯑꯗꯣ ꯑꯥꯗꯒꯤꯩ ꯍꯜꯂꯛꯄ ꯉꯁꯤꯗꯤ ꯌꯥꯝ ꯋꯥꯔꯕ ꯉꯁꯥꯏꯗꯣ ꯀ꯭ꯂ꯭ꯂꯥꯁꯀ ꯂꯧꯎꯕꯒꯤ ꯑꯗꯒꯤ ꯀꯩꯅꯣꯗꯨꯒ ꯅꯨꯡꯁꯥꯗꯣ ꯀꯩ ꯑꯥꯗꯗꯤ ꯅꯨꯡꯁꯥ ꯈꯔ ꯁꯥꯏꯑꯕ ꯑꯗꯨꯒꯤ ꯑꯩꯁꯨ ꯋꯥꯃꯟꯈꯤꯗꯅ ꯀꯩꯅꯣ ꯇꯧꯔ ꯆꯥꯆꯥꯥ ꯇꯣꯛꯑꯒ ꯑꯗꯨꯝ ꯁꯜꯂ ꯇꯥꯔ ꯂꯩꯔꯕ ꯑꯗꯨꯗꯩ ꯅꯪ ꯐꯣꯟ ꯌꯦꯡꯉ ꯈꯜꯂꯝꯕꯅꯤ ꯐꯣꯟ ꯌꯦꯡꯗꯕꯤꯗ ꯑꯗꯨꯝ ꯇꯨꯝ ꯂꯩꯔꯝꯃꯦ ꯑꯗꯨꯗꯅꯦ ꯅꯪ ꯀꯣꯜ ꯇꯧꯔꯛꯏꯗꯣ ꯍꯦꯛ ꯍꯧꯔꯛꯄꯩꯗꯨꯨꯝꯕ ꯇꯨꯝꯃꯝꯗꯥꯏꯒꯤ ꯍꯥꯏꯗꯤ ꯃꯤꯠꯂꯤ ꯎꯏꯔꯤ ꯎꯏꯔꯤ ꯇꯧꯔ ꯀꯥꯟꯗꯨꯗꯨꯗ ꯀꯣꯜ ꯇꯧꯔꯛꯏ ꯑꯗꯩ ꯊꯣꯛꯇ꯭ꯔꯦ ꯑꯗꯨꯝ ꯉꯥꯛꯇꯪ ꯂꯩꯔ ꯊꯣꯛꯀꯦ ꯈꯜꯂꯝꯕꯅꯦ ꯑꯗꯩ ꯇꯟꯁꯤꯜꯂꯛꯇꯅ ꯑꯗꯨꯝ ꯊꯣꯛꯗ꯭ꯔꯕ ꯑꯗꯨꯅ
ꯎꯝ ꯉꯥꯁꯨ ꯐꯥꯗ꯭ꯔ ꯑꯩꯁꯨ ꯈꯜꯂꯝꯕꯅꯦ ꯊꯂꯞ ꯋꯥꯔꯝꯗꯧ ꯃꯥꯜꯂꯦ ꯊꯣꯛꯂꯛꯇꯁꯤꯦ ꯎ ꯃꯇꯝꯗꯨ ꯑꯁ ꯊꯣꯛꯂꯛꯇꯧ ꯃꯥꯟꯗꯔꯦ ꯉꯁꯤꯗꯤ ꯀꯂ
ꯄ ꯀꯌꯥꯕꯨ ꯊꯥꯒꯦ ꯑꯗ
ꯄꯨꯡ ꯑꯍꯨꯝ ꯑꯍꯨꯝ ꯊꯥꯒꯦ ꯇꯧꯕ ꯑꯗꯨ ꯑꯍꯨꯝ ꯇꯥꯗ꯭ꯔꯤꯉꯩꯗꯨꯗꯤ ꯇꯥꯒꯦ ꯇꯧꯕ ꯇꯥꯗꯅ ꯑꯗꯨꯝ ꯀꯩꯅꯣ ꯇꯧꯔꯦ ꯑ ꯃꯣꯏ ꯑꯔꯨꯟ ꯅ ꯐꯣꯟ ꯇꯧꯔꯛꯑꯦ ꯑꯥ ꯆꯠꯄꯩ ꯑꯗꯨ ꯆꯠꯄꯩ ꯌꯥꯏ ꯑꯗꯨꯅ ꯑꯁ
ꯑꯣ ꯃ ꯅꯒꯤꯑꯃ ꯀꯩꯅꯣꯒꯤꯗꯨꯔꯥ ꯃꯣꯏ ꯑꯔꯥꯞꯄ ꯑꯩꯈꯣꯏꯅ ꯑꯩꯈꯣꯏ ꯃꯈꯩ ꯂꯧꯕ ꯆꯠꯂꯨꯕꯗꯨꯔꯥ ꯇꯧꯔ ꯆꯠꯂꯨꯕꯗꯨꯔꯥ
ꯅꯠꯇꯦꯗ ꯀꯩꯅꯣ ꯆꯠꯂꯨꯕꯅꯤꯗ ꯑꯥ ꯃꯌꯥꯡ ꯏꯝꯐꯥꯟ
ꯑꯣ ꯑꯗꯨꯗꯤ ꯃꯈꯥꯔꯅꯤꯅꯦ
ꯃꯥ ꯃꯥꯅꯤ
ꯎꯝ
ꯀꯩꯅ ꯂꯧꯕꯩꯅꯤꯗ ꯒꯤꯇꯔ ꯕꯤꯗ ꯌꯥꯝ ꯂꯧꯕ ꯍꯣꯏꯃꯣꯏ ꯇꯥꯡꯉꯣꯏ ꯇꯥꯡꯗ꯭ꯔꯁꯨ ꯈꯔ ꯀꯔꯗ ꯑꯣꯢꯁꯨ ꯀꯥꯟꯅꯔꯗꯤꯅ ꯁꯨꯝ ꯀꯛ ꯀꯛ ꯂꯧꯔꯨꯕꯅꯦ ꯑꯗꯨꯒꯤ
ꯍꯣꯏ ꯐꯩꯗ ꯑꯃ ꯑꯃ ꯇꯦꯛ ꯇꯦꯛꯛꯇꯧ ꯉꯝꯃꯤꯗꯣ ꯍꯥꯏꯗꯤ ꯑꯗꯨ ꯌꯣꯜꯂꯀꯥꯟ ꯈꯔ ꯈꯔ ꯁꯦꯠꯂꯤꯗꯣ ꯐꯠꯇ꯭ꯔ ꯁꯨꯝ ꯄꯨꯔꯦ ꯂꯦꯞꯄꯁꯨꯣꯛꯄꯗꯤ ꯍꯣꯏ ꯒꯥꯔꯤ ꯊꯥꯎꯕꯨꯗꯤ ꯃꯌꯥꯝ ꯆꯠꯂꯝꯒꯅꯤ ꯍꯥꯏꯕꯗꯨ ꯍꯥꯏꯖꯕ ꯋꯥꯅꯤ ꯑꯗꯨꯝ ꯍꯥꯏꯗꯤ ꯆꯥꯝꯃ ꯆꯥꯅꯤ ꯑꯗꯨꯝ ꯍꯥꯟꯕ ꯗꯔꯀꯥꯔ ꯑꯣꯏꯕ ꯑꯗꯨꯝ ꯑꯗꯣ ꯈꯔ ꯈꯔ ꯐꯪꯉꯤꯕꯨꯗꯤ ꯐꯩ ꯑꯗꯨ ꯃꯣꯏꯗꯝ ꯀꯩꯅꯣ ꯇꯧꯕ꯭ꯔꯣ ꯃꯁꯥꯅ ꯁꯥꯕ ꯑꯣꯏꯕ꯭ꯔꯥ ꯅꯠꯇꯔ ꯅꯠꯇ꯭ꯔꯒꯅ ꯃꯤꯅ ꯑꯗꯨꯝ ꯍꯥꯏꯗꯤ ꯑꯇꯣꯞꯄꯗꯩ ꯄꯨꯊꯔꯛꯑꯒ ꯌꯣꯟꯕ ꯈꯣꯠꯄ ꯑꯣꯏꯕ꯭ꯔꯥ ꯀꯃꯥꯢ ꯇꯧꯋꯤ꯫
ꯄꯩꯁꯥ ꯌꯥꯔꯗꯦꯗ ꯃꯈꯈꯣꯏ ꯃꯤ ꯁꯤꯖꯤꯟꯅꯔꯝꯕ ꯀꯥꯡꯕꯨꯨꯗꯣ ꯍꯥꯟꯅꯒꯤ ꯑꯗꯨꯒꯤ ꯍꯥꯏꯗꯤ ꯁꯦꯀꯂꯦꯟ ꯍꯥꯏꯇꯥꯔꯦ ꯑꯗꯨꯝꯕꯗ ꯂꯧꯕ ꯍꯥꯏꯗꯤ ꯁ ꯃꯣꯏꯅ ꯁꯨꯝ ꯁꯤꯖꯤꯟꯅ ꯍꯧꯔꯝꯃꯒ ꯌꯣꯟꯊꯣꯛꯅꯤꯡꯕꯀꯥꯎ ꯌꯣꯜꯂꯛꯇ꯭ꯔꯣ ꯑꯗꯨꯝꯕꯗꯤ ꯂꯧꯕꯅꯤꯅ
ꯑꯣ ꯑꯗꯨꯗꯤ ꯐꯩꯅꯦ ꯑꯗꯨ ꯀꯩꯅꯣ ꯇꯧꯋꯦ ꯑ ꯃꯁꯥ ꯕꯣꯗꯤꯗꯤ ꯑꯗꯨꯝ ꯐꯔꯤꯕꯃꯥꯏꯅ ꯇꯧꯒꯦ
ꯎꯝ ꯌꯦꯡꯀꯥꯟꯗ ꯈꯔ ꯈꯔ ꯑꯐꯕ ꯌꯦꯡꯉꯥ ꯂꯧꯕ ꯉꯁꯥꯏ ꯑꯗꯨꯝ ꯐꯩ ꯇꯦꯁ ꯇꯧꯗꯗꯤ ꯌꯥꯝ ꯊꯣꯏꯅ ꯈꯔꯕꯨꯗꯤ ꯁꯤꯟꯅꯅꯦꯕ ꯃꯥꯢꯗꯣ
ꯎ ꯑꯣ ꯀꯩꯅꯣ ꯂꯝꯈꯥꯏ ꯀꯥꯡꯕꯨꯗꯨꯗꯤ ꯋꯥꯔꯤ ꯁꯥꯟꯅꯕ ꯁꯥꯟꯅꯗ꯭ꯔꯥ ꯍꯧꯖꯤꯛꯀꯥꯟ ꯀꯃꯥꯏꯅ ꯇꯧꯔꯤꯒꯦ ꯕꯦꯒꯥꯟ ꯍꯣꯏꯗꯨꯕꯨ
ꯑꯁ ꯑꯗꯨꯅꯤ ꯑꯃꯃꯃꯛ ꯁꯥꯟꯅꯩ ꯌꯥꯝ ꯁꯥꯟꯅ ꯉꯝꯗꯦ ꯅꯣꯡꯃꯗ ꯑꯃ ꯑꯃꯒꯨꯝꯕ ꯀꯔꯤꯝ ꯈꯛ ꯁꯥꯟꯅꯩ ꯑꯗꯨꯒ ꯁꯥꯟꯅꯔꯤꯕ ꯄꯣꯠꯇꯨꯁꯨ ꯑꯃꯨꯛ ꯔꯤꯖꯦꯛ ꯌꯥꯝ ꯂꯥꯛꯑꯝꯕ ꯀꯩꯗꯧ ꯑꯣꯏ ꯒ꯭ꯌꯥꯟ ꯇꯥꯗꯦ ꯀꯔꯤ ꯇꯧꯋꯤꯅꯣ ꯒ꯭ꯌꯥꯟ ꯇꯥꯗꯕ
ꯎꯝ ꯍꯣꯏ ꯍꯧꯖꯤꯛꯀꯥꯟꯕꯨꯗꯤ ꯑꯗꯨꯃꯥꯏꯅ ꯂꯥꯛꯀꯟꯗꯅꯦ ꯑꯗꯨ ꯃꯣꯏꯅ ꯑꯃꯨꯛ ꯋꯥꯔꯤꯗꯨ ꯌꯥꯝ ꯁꯥꯟꯅꯧ ꯋꯥꯔꯤ ꯁꯥꯟꯅꯧ ꯍꯥꯏꯔꯦ ꯑꯗꯣ ꯁꯣꯝꯗꯅ ꯑꯃꯨꯛ ꯁꯥꯟꯅꯕꯗꯨ ꯔꯤꯖꯦꯛ ꯆꯠꯂꯝꯅꯤꯅ ꯑꯗꯨꯝ ꯁꯥꯟꯅ ꯌꯥꯗꯦꯗꯅꯀꯣ ꯑꯗꯨꯅꯤꯗꯣ ꯇꯧꯔꯤꯁꯦ ꯑ ꯍꯌꯦꯡꯗꯤ ꯀꯃꯥꯏꯅ ꯇꯧꯗꯦꯕ ꯍꯌꯦꯡꯣꯏ ꯀꯩꯅꯣꯒꯤꯗꯨꯗꯤ ꯎꯝ ꯅꯤꯡꯊꯧꯀꯥꯏꯒꯤꯗꯨꯗꯤ ꯃꯣꯏ ꯀꯧꯔꯛꯇ꯭ꯔꯤꯕ ꯊꯕꯛꯀꯤꯗꯣ ꯅꯪ ꯊꯕꯛ ꯑꯃꯨꯛ ꯆꯠꯄꯗꯣ
ꯀꯧꯔꯛꯇꯦꯗ ꯑꯗꯨꯗꯤ ꯃꯥ ꯀꯩꯅꯣ ꯇꯧꯗꯕꯩ ꯄꯩꯁꯥꯗꯨ ꯄꯤꯔꯛꯇꯦ ꯍꯥꯏꯕ ꯀꯩꯅꯣ ꯑꯗꯨꯗꯤ ꯃꯥ ꯆꯠꯇꯩ ꯇꯟ ꯂꯩꯕ ꯖꯥꯠꯅꯤ ꯃꯥ ꯁ꯭ꯀꯨꯜꯒꯤ ꯍꯧꯖꯤꯛ ꯑꯦꯛꯖꯥꯝ ꯀꯩꯀꯩ ꯇꯧꯕꯅꯤꯅꯀꯣ ꯑꯗꯨꯒꯤꯁꯨ ꯃꯥ ꯆꯠꯄꯅꯤꯅ ꯑꯗꯨꯅ ꯕꯦꯔꯥ ꯀꯥꯕꯩ ꯀꯣꯂꯦꯖ ꯑꯦꯛꯖꯥꯝ ꯊꯥꯕꯗꯨꯒꯤ
ꯑꯣ ꯍꯣꯏ ꯑꯗꯨꯕꯨꯗꯤ ꯑꯦꯛꯖꯥꯝ ꯂꯩꯔꯝꯃꯤꯅ ꯑꯃꯨꯛ ꯆꯠꯊꯣꯛ ꯆꯠꯁꯤꯟꯗꯣ ꯐꯔꯛ ꯇꯥꯔꯅꯤ ꯑꯃꯨꯛ ꯑꯗꯨ ꯆꯠꯊ ꯆꯠ ꯆꯠꯁꯤꯟ ꯍꯥꯏꯗꯤ ꯃꯣꯏ ꯃꯣꯢ ꯁꯥꯏꯁꯨ ꯑꯦꯛꯖꯥꯝ ꯊꯥꯔꯑꯦ ꯗꯥꯏꯅꯦ
ꯎꯝ ꯒꯥꯔꯤ
ꯑꯣ
ꯑꯗꯨ ꯀꯩꯅꯣ ꯈꯪꯕ꯭ꯔꯣ ꯑꯃ ꯏꯌꯥꯔ ꯢꯌꯥꯔꯗ꯭ꯔꯣꯞ ꯍꯥꯏꯕ꯭ꯔꯥ ꯏꯌꯥꯔꯗ꯭ꯔꯣꯞ ꯏꯝꯐꯥꯜ ꯍꯥꯏꯕ ꯑꯃ ꯂꯩꯇ꯭ꯔꯣ ꯈꯪꯕ꯭ꯔ ꯑꯗꯨꯏꯗꯣ ꯐꯦꯁꯇꯕꯨꯛꯇ ꯌꯥꯎꯕꯗꯣ
ꯑꯪ ꯊꯦꯡꯗꯤ ꯊꯦꯡꯅꯔꯝꯃꯦ ꯑꯗꯣ ꯀꯋꯥꯏꯗꯁꯦ ꯃꯐꯝꯗꯣ ꯍꯥꯏꯗꯤ ꯀꯋꯥꯏꯗ ꯍꯥꯡꯕꯅꯣ ꯈꯣꯠꯄꯅꯣꯗꯤ ꯈꯪꯗꯦ ꯑꯩꯁꯨ
ꯀꯩꯅꯣ ꯇꯧꯒꯦ ꯇꯧꯕ ꯅꯍꯥꯟ ꯃꯣꯏ ꯎꯝ ꯊꯥꯕꯨꯗꯤ ꯊꯥꯕꯅꯤ ꯑꯗꯨꯗ ꯅꯪ ꯁꯨꯝ ꯈꯪꯉꯗꯤ ꯑꯦ ꯁꯣꯝꯕꯥ ꯁꯣꯝ ꯅꯪ ꯇꯥꯔꯗꯤ ꯈꯪꯉꯦꯅ ꯀꯩꯅꯣꯧꯗꯩ ꯅꯍꯥꯟ ꯃꯣꯏ ꯁꯨꯝ ꯊꯥꯒꯠꯂꯛꯄ ꯊꯥꯒꯠꯛꯄꯗꯣ ꯄꯣꯠꯇꯣ ꯑꯗꯨꯝ ꯄꯣꯠꯇꯨꯒꯕꯃꯟꯗꯨꯒ ꯑꯗꯨꯝ ꯌꯥꯕ ꯍꯥꯏꯇꯥꯔꯦ ꯈꯤꯇꯪ ꯈꯔ ꯈꯤꯇꯪ ꯀꯥꯟꯅꯗꯧ ꯃꯥꯟꯕ ꯑꯗꯨꯗꯤ ꯑꯩꯅ ꯈꯜꯂꯝꯃꯦ
ꯏꯌꯥꯔꯗ꯭ꯔꯣꯞ ꯍꯥꯏꯗꯤ ꯅꯪ ꯏꯌꯥꯔꯄꯤꯁ ꯑꯃ ꯂꯩꯒꯦ ꯈꯟꯕꯩꯔꯣ
ꯅꯠꯇꯦ ꯀꯩꯅꯣꯅꯦ ꯌꯥꯗ꯭ꯔꯣ ꯍꯥꯏꯗꯨꯅ ꯃꯣꯏ ꯑꯩꯈꯣꯏ ꯃꯣꯏꯅ ꯑꯃꯨꯛ ꯑꯗꯨꯝꯕ ꯍꯥꯏꯗꯤ ꯁꯨꯝ ꯃꯌꯥꯝꯒꯤ ꯌꯣꯟꯅꯤꯡꯕ ꯄꯣꯠ ꯃꯈꯩꯗꯣ ꯃꯣꯏꯗ ꯇꯧꯔꯦꯅ ꯀꯟꯇꯦꯛ ꯇꯧꯔꯒꯨ ꯃꯣꯏꯅ ꯑꯃꯨꯛ ꯌꯣꯟꯕꯤꯕ ꯍꯥꯏꯇꯥꯔꯦ ꯁꯃꯥꯏꯅ ꯁꯨꯃꯥꯏ ꯁꯨꯝꯥꯏ ꯁꯨꯃꯥꯏ ꯁꯨꯝꯍꯠꯄꯤꯒꯦ ꯍꯥꯏꯅ ꯌꯣꯟꯕꯤꯗꯣ
ꯑꯇꯣꯞꯄ ꯄꯣꯠ ꯃꯈꯩꯁꯨ ꯑꯣꯏꯗꯤ ꯑꯣꯢ ꯍꯦ ꯑꯩꯅ ꯈꯜꯂꯨꯕꯅ ꯑꯦꯌꯥꯔꯄꯣꯔꯠꯀꯨꯝꯕ ꯁꯨꯝ ꯍꯥꯏꯗꯤ ꯀꯩꯅꯣꯒꯨꯝꯕ ꯃꯣꯕꯥꯏꯜꯒꯤ ꯄꯣꯠ ꯑꯣꯏꯕ ꯌꯣꯟꯚꯝ ꯂꯥ ꯈꯜꯂꯨꯕ ꯑꯗꯨꯒꯤꯅꯤꯗ
ꯌꯣꯟꯕ ꯃꯣꯕꯥꯏꯜꯁꯨ ꯌꯥꯎꯋꯦ ꯐꯣꯟ ꯐꯣꯟ ꯌꯣꯜꯂꯦꯅ ꯌꯣꯜꯂ ꯃꯇꯨꯡꯗ ꯑꯩꯈꯣꯏ ꯀꯩꯁꯨ ꯌꯥꯎꯕ ꯒꯥꯔꯤ ꯌꯨꯝ ꯃꯤꯗ ꯎꯕꯗ ꯒꯥꯔꯤꯒꯨꯝꯕ ꯑꯗꯒꯤ ꯎꯝ ꯑꯇꯣꯞꯄ ꯃꯈꯩ ꯃꯈꯩ ꯍꯥꯏꯇꯥꯔꯦ ꯃꯤꯁꯤ ꯌꯣꯟꯅꯤꯡꯕ ꯀꯃ ꯍꯥꯏꯇꯥꯔꯦ ꯐꯣꯇꯣꯒꯁꯨ ꯌꯥꯎꯋꯅꯦ ꯀꯦꯃꯦꯔꯥꯗꯣ ꯑꯩ ꯒꯤꯇꯔꯁꯨ ꯌꯥꯎꯕ ꯍꯥꯢꯇꯥꯔꯦ ꯒꯤꯇꯔ ꯑꯐꯕ ꯌꯥꯎꯈꯤꯕ ꯑꯗꯨꯒꯤ ꯁꯨꯝ
ꯃꯣꯕꯥꯏꯜ ꯌꯣꯟꯕꯁꯦ ꯑꯗꯨꯝ ꯉꯁꯥꯏꯁꯨ ꯐꯦꯁꯕꯨꯛ ꯊꯦꯡꯅꯔꯝꯃꯦ ꯑꯃ ꯑꯦ ꯋꯥꯟ ꯃꯣꯕꯥꯏꯜꯅ ꯂꯩꯕꯗꯣ ꯌꯥꯝ ꯍꯧꯖꯤꯛꯀꯥꯟꯗ ꯌꯥꯝꯅ ꯄꯣꯄꯨꯂꯔ ꯑꯣꯏꯕ ꯂꯥꯏꯞꯀ ꯊꯥꯕꯗꯣ ꯁꯟꯗꯦ ꯈꯨꯗꯤꯡꯒꯤ ꯒꯤꯐ ꯀꯄꯤꯕꯗꯣ ꯑꯗꯨ ꯃꯣꯏꯗꯨ ꯣꯏꯁꯨ ꯑꯗꯨꯝ ꯀꯩꯅꯣ ꯒꯥꯔꯤꯁꯦ ꯑꯆꯧ ꯑꯆꯧꯕ ꯑꯣꯏꯅ ꯑꯦꯗꯚꯔꯇꯤꯁ ꯇꯧꯔꯦꯕ ꯃꯣꯏꯁꯨ ꯒꯥꯔꯤ ꯍꯥꯏꯗꯤ ꯕꯥꯏꯛꯀꯨꯝꯕꯁꯦ ꯑꯆꯧ ꯑꯆꯧꯕꯁꯦ ꯇꯧꯔꯒ ꯑꯗꯨꯃꯥꯏꯅ ꯇꯧꯔꯒ ꯌꯣꯟꯕꯩꯔꯥ ꯈꯪꯗꯦꯕꯀꯣ ꯄ꯭ꯔꯥꯏꯖꯀ ꯊꯦꯠ ꯍꯥꯏꯗꯤ ꯁꯤꯃꯩ ꯁꯤꯃꯩꯅꯤꯒ ꯍꯥꯏꯔꯒ ꯑꯗꯨꯃꯥꯏꯅ ꯇꯧꯔꯒ ꯃꯣꯏ ꯂꯧꯅꯕꯩꯒ ꯃꯌꯥꯝ ꯃꯥ ꯍꯥꯏꯗꯤ ꯉꯁꯥꯏ ꯎꯠꯂꯦꯕ ꯑꯗꯨꯝ ꯑꯗꯨ ꯃꯣꯏꯁꯨ ꯒꯥꯔꯤꯁꯨ ꯃꯣꯏꯅꯔ ꯌꯣꯜꯂꯕ꯭ꯔꯥ ꯈꯪꯗꯦ ꯃꯣꯕꯥꯏꯜ ꯃꯣꯕꯥꯢꯜ ꯅꯠꯇꯕꯤꯗ
ꯃꯣꯢ ꯁꯨꯝ ꯀꯟꯇꯦꯛ ꯂꯧ ꯟꯕ ꯍꯥꯏꯇꯥꯔꯦ ꯃꯣꯏꯗꯤ ꯍꯥꯏꯗꯤ ꯑꯦꯗꯚꯔꯇ ꯌꯨꯇꯌꯨꯞ ꯍꯥꯎꯕꯅꯤꯅꯅꯦ ꯃꯌꯥꯝꯅ ꯁꯨꯝ ꯍꯥꯏꯗꯤ ꯑꯗꯨ ꯂꯥꯛꯄꯅꯤꯅ ꯐꯦꯁꯕꯨꯛ ꯃꯤꯅ ꯌꯦꯡꯕꯤꯗꯅ ꯌꯦꯡꯕꯤꯕꯅꯤꯅ ꯑꯦ ꯑꯗꯨꯀꯥꯟꯗꯗꯤ ꯃꯣꯏ ꯑꯗꯨꯃꯥꯏꯅꯅ ꯍꯧꯖꯤꯛ ꯑꯌꯥꯝꯕꯅ ꯁꯨꯝ ꯒꯥꯔꯤ ꯃꯈꯩꯗꯣ ꯍꯥꯏꯇꯥꯔꯦ ꯒꯥꯔꯤ ꯑꯣꯏꯒꯦꯔꯥ ꯀꯩ ꯑꯣꯏꯒꯦꯔꯥ ꯑꯦ ꯑꯩ ꯁꯤ ꯌꯣꯟꯅꯤꯡꯉꯦ ꯍꯥꯏꯇꯥꯔꯦ ꯃꯣꯏꯁꯨ ꯑꯣꯔꯗꯔ ꯇꯧꯔꯅꯤ ꯃꯣꯏꯁꯨ ꯍꯥꯏꯗꯤ ꯈꯔꯗꯤ ꯂꯧꯔꯅꯤꯅ ꯄꯩꯁꯥꯕꯨꯗꯤꯀꯣ ꯑꯗꯨꯒ ꯃꯤ ꯁꯨꯝ ꯇꯧꯕꯤꯕ ꯍꯥꯏꯇꯥꯔꯦ ꯃꯤꯅꯁꯨ ꯑꯗꯨ ꯑꯇꯣꯝꯗꯁꯨ ꯎꯔꯦꯅ ꯑꯗꯨꯃꯥꯏꯅ ꯇꯧꯅꯅ
ꯑꯣ ꯍꯣꯏ ꯑꯗꯨ ꯑꯣꯏꯔꯝꯕꯁꯨ ꯌꯥꯏ ꯍꯥꯏꯗꯤ ꯃꯣꯏꯗ ꯀꯩꯅꯣꯗꯤ ꯌꯥꯝꯗꯤ ꯌꯥꯝꯃꯕꯅꯦ ꯐꯣꯂꯣꯋꯔ ꯀꯩꯀꯩꯗꯣ ꯑꯗꯨꯅ ꯑꯣꯏꯔꯝꯕꯁꯨ ꯌꯥꯏ ꯑꯗꯨꯃꯥꯏꯅ ꯇꯧꯔꯒ ꯇꯧꯕ ꯍꯌꯦꯡꯗꯤ ꯀꯃꯥꯏꯅ ꯇꯧꯗꯦꯕ ꯍꯌꯦꯡꯗꯤ ꯑꯗꯨꯝ ꯆ ꯇꯧ ꯇꯥꯔꯦ ꯊꯕꯛ ꯆꯠꯂꯔꯣꯏ ꯌꯨꯝ ꯌ ꯂꯩꯔꯅꯦ ꯍꯌꯦꯡ ꯈꯣꯏ ꯊꯥ ꯆꯠꯇꯣꯏꯔꯕ
ꯊꯥ ꯆꯠꯇꯣꯏꯅ ꯉꯟꯅ ꯆꯠꯠꯇꯣꯏꯅꯤ ꯄꯨꯡ ꯈꯔ ꯉꯜꯂꯤꯉꯩ ꯆꯥꯛꯖꯥꯁꯤ ꯉꯥꯏꯍꯥꯛꯇꯪ ꯊꯥꯔꯨꯔ ꯈꯔ ꯉꯟꯅ ꯊꯥꯔꯨꯔ ꯑꯃꯨꯛ ꯊꯣꯛꯣꯛꯍꯜꯂꯒ ꯐꯕ ꯀꯣꯟꯅ ꯑꯃꯨꯛ ꯊꯥꯛꯄ꯭ꯔꯥ ꯈꯔ ꯇꯧ ꯌꯦꯡꯉ ꯑꯔꯝ ꯆꯅꯦ
ꯑꯁ ꯃꯣꯏꯥꯁꯤꯒꯤ ꯁꯥꯠ ꯍꯩꯕꯗꯨꯕꯨ ꯈꯔ ꯉꯟꯅ ꯇꯧꯔꯒ ꯍꯩꯕ ꯑꯣꯏꯔꯗꯤ ꯐꯗꯕ ꯑꯥ ꯊꯦꯡꯅ ꯍꯩꯖꯤꯜꯂꯦ ꯑꯗꯨꯒ ꯃꯈꯣꯟꯗꯨꯅ ꯍꯦꯛꯇ ꯈꯥꯡ ꯂꯥꯛꯂꯝꯗꯣꯏꯅꯕ
ꯀ ꯀꯗꯧꯕꯣꯏꯅꯤ ꯃ ꯅꯣꯏ ꯌꯥ ꯍꯧꯔ ꯑꯩꯈꯣꯏ ꯀꯋꯥꯏ ꯍꯧꯧꯔꯁꯦꯔꯪ ꯂꯩꯦ ꯀꯩꯅꯣ ꯇꯧꯕꯩꯅꯤꯅꯦ ꯃꯣꯏꯗꯤ ꯅꯍꯥꯟ ꯃꯣꯏ ꯍꯥꯏꯗꯤ ꯍꯥꯏꯕꯅꯤꯣꯏꯅ ꯍꯥꯏꯖꯤꯜꯂꯛꯑꯣꯒ ꯃꯣꯏ ꯍꯥꯏꯗꯤ ꯌꯣꯠ ꯄꯨꯟꯕꯈꯩꯗꯣ ꯌꯣꯠ ꯄꯨꯜꯂꯀꯥꯟꯗ ꯅꯨꯃꯤꯠꯇꯨꯗ ꯑꯃꯨꯛꯇ ꯅꯣꯡꯃꯗ ꯑꯣꯏꯕꯅꯤꯅ ꯆꯖꯅ ꯇꯣꯡꯁꯤꯜꯂꯀꯥꯟꯗ ꯄꯣꯠꯇꯣ ꯅꯪ ꯍꯦꯛ ꯅꯣꯡꯃꯒ ꯇꯥꯕꯗꯣ ꯑꯗꯣ ꯐꯥꯛ ꯇꯥꯁꯤꯟꯕ ꯍꯥꯏꯕꯗꯨ ꯅꯨꯡꯉ ꯁꯤ ꯍꯩꯖꯤꯟꯈꯤꯕꯅꯤꯅ ꯑꯗꯨꯒꯤ ꯂꯣꯏꯁꯤꯟꯗꯨꯗꯅ ꯐꯣꯟꯗ ꯅꯣꯏꯁꯤ ꯇꯉꯥꯏꯅ ꯇꯧꯕ ꯑꯣꯏ ꯑꯗꯨꯃꯥꯏꯅ ꯃꯥꯜꯂꯦ
ꯊꯕꯛ ꯑꯇꯣꯞꯄꯗꯒꯤ ꯆꯠꯂꯨꯔꯒ ꯑꯃꯨꯛ ꯅꯨꯃꯤꯗꯥꯡ ꯋꯥꯏꯔꯝꯁꯦ ꯈꯔ ꯂꯥꯛꯑꯒ ꯄꯕꯥ ꯇꯧꯁꯤꯜꯂꯕ꯭ꯔꯥ ꯑꯗꯨꯃꯥꯏꯅ ꯇꯧ ꯃꯥꯜꯂꯨꯕ ꯍꯥꯏꯇꯥꯔꯦꯀꯣ
ꯑꯗꯨ ꯑꯃꯥꯏꯁꯨ
ꯈꯠꯇꯣꯏꯕ ꯍꯥꯏꯕꯨ ꯑꯩ ꯅꯨꯃꯤꯗꯥꯡꯁꯤꯗ ꯎꯗꯣꯏꯕ ꯈꯣꯠꯇꯣꯏꯕꯅꯤ ꯍꯥꯏꯅꯦ
ꯎꯝ ꯎ ꯃꯥꯁꯝꯕꯣ ꯌꯥꯦ ꯌꯥꯏ ꯍꯥꯏꯗꯤ ꯑꯗꯨꯩꯇꯕ ꯍꯌꯦꯡ ꯍꯥꯏꯐꯦꯠ ꯁꯨꯃꯥꯏꯅ ꯇꯧꯔ ꯂꯩꯔꯝꯃꯤꯅꯀꯣ ꯈꯤꯇꯪ ꯊꯦꯡꯅꯗꯧ ꯃꯥꯜꯂꯝꯅꯤꯅ ꯑꯇꯣꯞꯄꯒꯤ ꯍꯥꯟꯅ ꯆꯠꯊꯣꯛꯑꯒꯀꯣ ꯑꯗꯨꯃꯥꯏꯅ ꯇꯧꯔꯒ ꯍꯥꯏꯅ ꯇꯧꯕ ꯃꯒ ꯑꯃꯁꯁꯦ
ꯎꯝ ꯃꯣꯏꯔꯥꯡꯁꯨ ꯌꯥꯝ ꯆꯥꯎꯕ ꯈꯣꯠꯄ ꯅꯠꯇꯕꯅꯤꯅ ꯃꯇꯦꯛ ꯈꯔ ꯈꯛꯇꯅꯤꯅꯀꯣ ꯑꯗꯨ ꯊ꯭ꯔꯨꯅꯤ ꯈꯜꯅ ꯃꯤꯕꯨꯗꯤ ꯌꯥꯝꯕꯅꯤꯅ ꯃꯉꯥꯏꯔꯤꯁꯤꯗꯤ ꯊꯨꯕꯤ ꯊꯨꯅꯤ ꯃꯆꯤꯟ ꯀꯩꯀꯩ ꯇꯧꯛꯄ꯭ꯔꯅꯤ ꯇꯧꯕ ꯅꯣꯏꯗꯗꯤ ꯑꯃꯨꯛ ꯈꯔꯗꯤ ꯅꯣꯏꯒꯤꯅ ꯑꯃꯨꯛ ꯀꯃꯥꯏꯅ ꯇꯧ ꯋꯥ ꯌꯥꯝ ꯋꯥꯈꯤꯕ ꯃꯥꯜꯂꯦ ꯃꯣꯏꯅ ꯃꯦꯆꯤꯟ ꯑꯗꯨ ꯇ ꯃꯥꯂ ꯆꯒꯅ
ꯎꯝ ꯑꯩꯈꯣꯏ ꯃꯇꯝ ꯑꯃꯅ ꯑꯃꯨꯛ ꯀꯩꯅꯣ ꯇꯧꯕ ꯑꯩꯈꯣꯏ ꯍꯥꯏꯗꯤ ꯃꯤꯁꯤꯅ ꯑꯃ ꯆ ꯉꯪꯉꯥꯏꯗꯣ ꯑꯗꯨꯅ ꯊꯣꯛꯇꯕ ꯑꯗꯨꯅ ꯃꯤꯁꯤꯅ ꯃꯣꯏ ꯆꯩꯅ ꯊꯤꯂ ꯊꯤꯜꯂꯒ ꯍꯧꯖꯤꯛ ꯃꯈꯥꯗꯨꯝ ꯐꯨꯜꯂꯉꯥꯏ ꯇꯧꯀꯥꯟꯗ ꯆꯅ ꯆꯣꯡꯧ ꯊꯤꯟꯕꯅꯤꯅ ꯃꯤꯗꯣ ꯌꯥꯝꯗ ꯌꯥꯗꯕ ꯀꯃꯥꯏꯅ ꯇꯧꯀꯥꯟ ꯊꯕꯛꯇꯨ ꯇꯞꯄꯅ ꯃꯁꯤꯅ ꯑꯣꯏꯇꯥꯔꯗꯤ ꯖꯔ ꯈꯪ ꯀꯥꯟ ꯄꯨꯂꯞ ꯃꯁꯥꯅ ꯕꯔꯇꯪ ꯊꯣꯛꯈꯤꯕꯅꯤꯅ ꯍꯥꯏ ꯁꯦꯝꯖꯈꯤꯕꯅꯤ ꯍꯥꯏꯇꯥꯔꯦ ꯑꯗꯨꯅ ꯁꯝꯕ ꯌꯥꯝ ꯁꯝꯃꯦ ꯑꯗꯨꯅ ꯃꯤꯁꯨ ꯈꯔ ꯍꯟꯊꯕ ꯍꯥꯏꯇꯥꯔꯦ
ꯎꯝ ꯍꯣꯏ ꯃꯤꯒꯤ ꯂꯦꯕꯔꯗꯨ ꯌꯥꯝ ꯍꯟꯊꯔꯦ ꯍꯥꯏ ꯊꯥꯡꯅ ꯄꯨꯕ ꯈꯣꯠꯄ ꯇꯧꯕꯗꯤ ꯇꯧꯗ꯭ꯔꯦꯕ ꯑꯗ ꯑꯩꯁꯦ ꯑꯍꯥꯟꯕ ꯀꯅꯣ ꯇ ꯇ ꯇꯤ ꯇꯦ ꯇꯨ ꯈꯣꯡꯕ ꯍꯥꯏꯇꯥꯔꯦ ꯑꯗꯣ ꯑꯩꯅ ꯈꯜꯂꯨꯁꯤꯅ ꯃꯈꯈꯣꯏ ꯃꯊꯛꯀꯤꯁꯤꯗ ꯑꯥꯏ ꯃꯊꯛꯀꯤ ꯀꯩꯅꯣ ꯃꯦꯆꯤꯟ ꯁꯤꯖꯤꯟꯅꯕꯩꯅ ꯈꯜꯂꯨꯔꯣ ꯍ ꯇ ꯃꯣꯏ ꯆꯥꯁꯒ ꯍꯥꯏꯕꯗꯤ ꯑ ꯀꯪꯒꯤꯌꯥꯕ ꯑꯣꯏ ꯂꯩ ꯂꯩꯝꯃꯦ ꯀꯣꯟꯅ ꯂꯥꯁꯑꯖ ꯀꯣꯟꯅ ꯈꯪꯉꯛꯏꯅꯦ ꯀꯔꯤꯅ ꯀꯋꯥꯏꯗꯤ ꯒꯥꯥꯏꯅ ꯄꯨꯡꯈꯣꯡ ꯈꯣꯡꯉꯁꯤꯕꯨ ꯑꯍꯥꯟꯕ ꯈꯜꯂꯤꯅꯦꯀꯣ ꯑꯩ ꯁꯣꯝꯗ ꯀꯟꯅ ꯇꯨꯝꯃꯤ ꯇꯨꯝꯃꯤ ꯇꯧꯔ ꯀꯥꯟꯗ ꯁꯤ ꯒꯥꯔꯤꯁꯤꯅ ꯀꯔꯤꯅꯣ ꯁꯨꯃꯥꯏ ꯈꯣꯡ ꯈꯣꯡꯁꯤꯅ ꯂꯥꯎꯅꯤꯡꯕ ꯑꯃ ꯐꯥꯎꯕꯤꯗꯣ ꯇꯧꯔꯂꯦ
ꯎꯝ ꯇꯧ ꯅꯣꯏ ꯁꯥꯏ ꯀ ꯆ ꯂꯥꯛꯄꯤ ꯂꯥꯛꯄ ꯊꯣꯛꯣꯡ ꯊꯣꯛꯁꯨ ꯉꯥꯏꯍꯥꯛꯇꯪꯗꯤ ꯉꯥꯏꯔ ꯉꯥꯏꯔꯣꯏ ꯍꯥꯏꯗꯤ ꯑꯩꯁꯤ ꯈꯛꯇꯪ ꯇꯧꯔ ꯂꯣꯏ ꯑꯩꯁꯤ ꯑꯩꯈꯣꯏꯗꯥ ꯑꯦ ꯑꯩꯈꯣꯏ ꯍꯃꯥꯏ ꯑꯗꯨꯥꯏꯅ ꯆꯥꯕꯅꯦꯕ
ꯎꯝ
ꯍꯤꯟꯗꯣꯛꯑ ꯂꯣꯏꯔꯦ ꯅ ꯂꯦ ꯂꯣꯏ ꯁꯨꯝ
ꯎꯝ ꯈꯔꯕꯨꯗꯤ ꯊꯦꯡꯉꯦ ꯑꯗꯨꯒꯗ ꯑꯩ ꯆꯥꯛ ꯊꯛꯄꯗꯤ ꯌꯥꯝ ꯆꯥꯗꯦ ꯉꯁꯥꯏ ꯍꯣꯏ ꯀꯩꯅꯣꯕꯨꯁ ꯀꯣꯕꯤ ꯊꯣꯡꯕꯗ ꯑꯩ ꯊꯣꯏꯅ ꯆꯥꯅꯤꯡꯗꯕ ꯀꯣꯕꯤꯒ ꯈꯥꯃꯦꯟꯁꯤꯡꯒ ꯊꯣꯡꯉꯦꯕ ꯑꯗꯩ ꯎꯆꯤꯅꯥ ꯀꯉꯧ ꯉꯧꯔꯦ ꯎꯆꯤꯅꯥ ꯀꯥꯡꯉꯧꯗꯨꯕꯨꯗꯤ ꯑꯗꯨꯝ ꯐꯖꯅꯕꯨ ꯁꯥꯈꯤ ꯑꯗꯗꯒꯤ ꯊꯣꯏꯅ ꯆꯥꯛꯇꯨꯗꯤ ꯌꯥꯝ ꯆꯥꯁꯤ ꯁꯤꯗꯦꯕ ꯉꯁꯤꯗ ꯑꯗꯨ ꯅꯪ ꯂꯥꯏꯠꯄꯨꯗꯤ ꯑꯣꯏꯅ ꯑꯣꯏꯅ ꯆꯥꯕꯅꯦ ꯄꯨꯄꯨ ꯌꯥꯝ ꯊꯟꯕꯕꯨꯗꯤ ꯑꯣꯏꯗꯦ ꯍꯣꯏ ꯆꯠꯂꯨꯔꯁꯦ ꯃꯇꯝꯇꯪ ꯉꯥꯛꯇꯪ ꯀꯣ ꯑꯗꯨꯃꯥꯏꯅ
ꯇꯧꯕ ꯌꯥꯔꯦ ꯎꯝ ꯍꯣꯏ ꯍꯣꯏ ꯎꯝ ꯍꯣꯏ ꯊꯝ ꯊꯝ ꯎꯝ